ꯅꯨꯡꯉꯥꯏꯔꯤꯕ꯭ꯔꯣ꯫
ꯅꯨꯡꯉꯥꯏꯔꯤꯌ‌ꯦ ꯏꯆ‌ꯦ꯫
ꯍꯧꯖꯤꯛꯇꯤ ꯀ꯭ꯔꯤ ꯇꯧꯔꯒ ꯂꯩꯌꯦ꯫
ꯀꯩꯁꯨ ꯇꯧꯗ‌ꯦꯗ ꯌꯥꯝ ꯁꯥꯃꯟꯕꯒꯤ ꯔꯨꯝꯗ ꯂꯩ꯫
ꯎꯝ ꯁꯥꯔꯗꯤ ꯏꯔꯣꯏꯕ ꯆꯠꯂꯣꯅꯥ꯫
ꯍꯩꯁ ꯀꯝꯄ꯭ꯂꯦꯛꯁꯟ ꯄꯥꯝꯃꯨꯗ꯭ꯔꯣ꯫
ꯅꯣꯏ ꯅꯨꯄꯥꯁꯤꯡꯁꯨ ꯀꯝꯄ꯭ꯂꯦꯛꯁꯟ ꯉꯥꯛꯄ꯭ꯔꯅꯦ꯫
ꯑꯁ ꯈꯔ ꯉꯥꯏꯍꯧꯗ꯭ꯔꯗꯤ ꯃꯤꯅ ꯌꯦꯡꯕꯗ ꯌꯥꯔꯣꯏꯕ꯫
ꯑꯈꯣꯏꯗꯤ ꯅꯣꯏꯗꯨꯝꯅ ꯀꯣꯁꯃꯦꯇꯤꯛ ꯂꯣꯁꯟ ꯅꯣꯏ ꯀꯩꯀꯩꯑꫭꯏ ꯀꯩꯅꯣ ꯌꯥꯝ ꯀꯟꯅ ꯁꯤꯖꯤꯟꯅꯗꯕꯅꯤꯅꯀꯣ ꯅꯦꯆꯔꯦꯜꯗ ꯂꯩꯕꯅꯤꯅ
ꯑꯈꯣꯏꯁꯨ ꯑꯈꯣꯏꯁꯨ ꯄꯥꯏꯗꯦꯗ
ꯀꯥꯏꯗꯩ ꯅꯣꯏꯗꯤ ꯑꯩꯈꯣꯏꯒ ꯍꯥꯏꯔꯒ ꯅꯣꯏ ꯈꯔꯗꯤ ꯀꯩꯅꯣ ꯇꯧꯋꯤꯗꯅ
ꯑꯩꯈꯣꯏꯗꯤ ꯁꯟꯀ꯭ꯔꯤꯡ ꯉꯥꯛꯇꯥ ꯑꯩꯍꯥꯛ
ꯁꯟꯁꯀ꯭ꯔꯤꯝꯖꯨ ꯁꯟꯁ꯭ꯀ꯭ꯔꯤꯟꯁꯨ ꯄꯥꯏꯕ ꯑꯣꯏ ꯄꯥꯏꯗꯕ ꯑꯣꯏ ꯇꯧꯕꯅꯤ ꯑꯩꯈꯣꯏꯗꯤ ꯁꯤꯝꯄꯜ ꯑꯣꯏꯕꯤ ꯆꯥꯡꯗꯣ
ꯎꯝ ꯑꯗꯨꯒꯉꯥ ꯅꯪ ꯉꯥꯎꯍꯟꯅꯤꯡꯕ ꯅꯪ ꯀꯝꯄ꯭ꯂꯦꯛꯁꯟ ꯉꯥꯛꯄ
ꯃꯊꯟꯇ ꯐꯠ ꯑꯗꯨꯝ ꯉꯧ ꯉꯧ ꯉꯧꯕꯁꯤꯗꯤꯕꯨ ꯑꯗꯨꯗꯒꯤ ꯌꯥꯝ ꯀꯟꯅ ꯉꯧ ꯑꯩ ꯉꯧꯅꯤꯡꯗꯦꯗ
ꯃꯤꯅ ꯌꯦꯡꯕ ꯌꯥꯔꯗꯤ ꯑꯗꯨꯝ ꯌꯥꯔꯦ
ꯑꯦꯁ ꯀꯅꯥꯅ ꯌꯦꯡꯒꯦ ꯍꯥꯏꯕ꯭ꯔꯥ ꯅꯪ ꯅꯪꯕꯨ
ꯍꯣꯏ ꯃꯤ ꯍꯥꯏꯁꯦ ꯃꯤ ꯂꯣꯏꯅꯃꯛ ꯃꯄꯥꯟꯒꯨꯝꯕ ꯊꯣꯞ ꯀꯥꯟꯗ ꯀꯩꯅꯣ ꯂꯩꯗꯅ
ꯀꯗꯥꯏꯗꯅꯣ ꯍꯥꯏꯕꯤꯌꯣ ꯑꯩ ꯎꯝ ꯑꯩ ꯌꯦꯡꯒꯦ
ꯎꯝ ꯌꯥꯏ ꯅꯪꯁꯨ ꯌꯦꯡꯕ ꯌꯥꯏ
ꯌꯦꯡꯅꯤꯡꯉꯥꯏ ꯂꯥꯛꯀꯦ
ꯑꯣ ꯋꯦꯜ ꯃꯣꯁ ꯃꯣꯁ ꯋꯦꯜꯀꯝ ꯅꯦ ꯀꯔꯤ ꯀ꯭ꯔꯤ ꯇꯧꯔꯒ ꯂꯩꯔꯦ ꯍꯨꯖꯤꯛꯀꯥꯟ
ꯅꯨꯡꯁꯥ ꯁꯥꯕꯅꯤꯅ ꯆꯥ ꯊꯛꯔꯥꯒ ꯑꯗꯨꯝ ꯐꯝꯔꯥꯒ ꯂꯩ
ꯑꯁ ꯑꯩꯒꯤꯁꯨ ꯑꯩꯒꯤꯁꯨ ꯈꯔ ꯊꯤꯜꯂꯛꯑꯣꯅꯦ
ꯑꯥ ꯍꯥꯏꯕꯗꯤ ꯑꯗꯨꯝ ꯆꯠꯁꯝꯗꯨꯅꯦ
ꯑꯗꯨ ꯑꯗꯨꯅꯦ
ꯑꯗꯨꯗꯤ ꯅꯪꯁꯨ ꯒꯦꯁꯇꯥ ꯑꯗꯨꯝ ꯀꯩꯅꯣ ꯇꯧꯔꯣꯅ
ꯅꯪꯅ ꯄꯤꯖꯕꯗꯨ ꯆꯥꯅꯤꯡ ꯅꯪꯅ ꯄꯤꯖꯕꯗꯨ ꯆꯥꯅꯤꯡꯕ ꯑꯗꯨꯒꯤꯅꯤ
ꯀꯩ ꯀꯩ ꯇꯧꯔꯦ ꯍꯨꯖꯤꯛꯀꯥꯟ ꯀꯣꯂꯦꯖ ꯇꯝꯕ꯭ꯔꯥ ꯀꯔꯤ ꯀꯔꯤ ꯇꯧꯕ꯭ꯔꯥ
ꯀ꯭ꯔꯤꯁꯨ ꯂꯩ ꯇꯧꯗꯦ ꯑꯗꯨ ꯌꯨꯝꯗ ꯃꯤ ꯂꯩꯇꯦ ꯍꯥꯏꯕꯒꯤ ꯌꯨꯝ ꯇꯥ ꯗꯨꯝ ꯂꯩ
ꯐꯩꯅꯦ ꯑꯗꯨꯗꯤ
ꯎꯝ
ꯌꯨꯝ ꯄꯥꯟꯗ꯭ꯔꯤꯉꯩꯗ ꯀꯩ ꯀꯩꯅꯣ ꯈꯔꯗꯤ ꯇꯧꯍꯧꯍꯦ
ꯀꯅꯥꯅ ꯑꯩ ꯄꯥꯟꯗꯦ ꯍꯥꯏꯕ꯭ꯔꯥ
ꯀꯔꯤ
ꯀꯅꯅꯥ ꯄꯟꯗ꯭ꯔꯤ ꯍꯥꯏꯕ꯭ꯔꯥ
ꯅꯪ ꯄꯟꯈ꯭ꯔꯥꯕꯣ
ꯍꯣꯏ
ꯑꯣ ꯑꯗꯨꯗꯤ ꯑꯗꯨꯗꯤ ꯐꯖꯅ ꯊꯕꯛ ꯈꯪꯂꯝꯅꯤ ꯑꯗꯨꯗꯤ
ꯈꯪꯗꯦ ꯑꯗꯨꯒꯤ ꯈꯠꯅꯔꯒ ꯌꯨꯝꯗ ꯂꯥꯛꯄꯅꯦ ꯂꯧꯗ꯭ꯔꯤꯉꯩ
ꯁꯤꯁꯇꯔꯒꯤ ꯃꯈꯣꯟꯁꯦ ꯑꯩ ꯀꯥꯏꯗꯅꯣ ꯑꯃ ꯇꯥꯈ꯭ꯔꯕꯒꯨꯝ ꯇꯧꯅꯤ ꯐꯦꯁꯕꯨꯛꯇꯔ ꯀꯩꯗꯔꯥ
ꯃꯁꯤꯡꯁꯨ ꯀꯣ ꯂꯧꯗ꯭ꯔꯤꯉꯩꯗꯗꯤ ꯊꯕꯛ ꯀꯩꯀꯩ ꯇꯧꯕ ꯍꯩꯇ꯭ꯔꯁꯨ ꯌꯥꯏꯌꯦ ꯍꯥꯏ ꯑꯗꯣ ꯑꯃꯨꯛꯀ ꯂꯥꯛꯄꯗꯗꯤ ꯀꯔꯤꯁꯨ ꯈꯪꯗꯕ ꯅꯣꯏꯁꯦ ꯀꯣ ꯍꯨꯅꯦ ꯄꯩꯁꯥꯗꯁꯨ ꯑꯩ ꯊꯕꯛꯇꯁꯨ ꯑꯩ ꯀꯩꯅꯣ ꯑꯗꯨꯝꯃꯥꯏꯅ ꯍꯥꯏꯔꯛꯀꯅꯤ
ꯁꯤꯁꯇꯔꯒꯤ ꯈꯣꯟꯖꯦꯜꯁꯦ ꯑꯩ ꯀꯥꯏꯗꯅꯣ ꯇꯥꯈ꯭ꯔꯕꯒꯨꯝ ꯇꯧꯈ꯭ꯔꯦꯗ ꯐꯦꯁꯕꯨꯛꯇꯔ ꯀꯗꯥꯏꯗꯔ ꯑꯃꯨꯛ ꯇꯥꯕꯒꯨꯝ ꯇꯧꯋꯤꯅꯦ
ꯎꯝ
ꯑꯣꯏꯕꯨ ꯑꯣꯏ ꯖꯥꯠꯂꯥ
ꯍꯣꯏ ꯏꯕꯥꯅꯤ ꯅꯍꯥꯟ ꯀꯣꯏꯕ ꯆꯠꯄꯗꯣ ꯅꯪ ꯈꯪꯗꯕ꯭ꯔꯥ
ꯑꯁ
ꯀꯗꯥꯏꯗꯅꯣ ꯑꯃ ꯃꯈꯣꯟ ꯆꯞ ꯃꯥꯟꯅꯕ ꯇꯥꯕ ꯐꯪꯈ꯭ꯔꯕꯀꯣ
ꯑ ꯑꯗꯨꯗꯤ ꯃꯥꯟꯅꯕꯗꯤ ꯃꯤꯗꯤ ꯑꯥꯈꯣꯏꯒꯤ ꯐꯔꯦꯁ ꯐꯥꯎ ꯃꯥꯟꯅꯕ ꯃꯤ ꯌꯥꯝ ꯂꯩꯕꯗꯨꯗꯤ ꯈꯣꯟꯗꯦ ꯑ ꯐꯣꯟ ꯍꯣꯏ ꯕꯣꯏꯁꯇꯤ ꯃꯥꯟꯅꯕ ꯌꯥꯝ ꯂꯩꯔꯝꯅꯤ
ꯎꯝ ꯑꯗꯨ ꯑꯣꯏꯔꯁꯨ ꯈꯤꯇ ꯈꯔ ꯈꯔꯗꯤ ꯈꯦꯠꯅꯩ ꯑꯗꯨꯕꯨ ꯑꯩꯅ ꯍꯧꯖꯤꯛ ꯇꯥꯔꯤꯕ ꯈꯣꯟꯖꯦꯜꯁꯤꯒ ꯍꯥꯟꯅ ꯇꯥꯈ꯭ꯔꯕꯗꯨꯒ ꯄꯨꯔꯥ ꯆꯞ ꯃꯥꯟꯅꯩ
ꯑ ꯅꯪꯒꯤ ꯊꯝꯃꯣꯏ ꯑ ꯅꯪꯒꯤ ꯊꯝꯃꯣꯏ ꯁꯣꯛꯄꯤꯕ꯭ꯔꯥ
ꯅꯠꯇꯦ ꯑꯗꯨ ꯑꯗꯨ ꯅꯠꯇꯦꯗ ꯑꯗꯨ ꯑꯗꯨꯒꯤ ꯋꯥꯔꯤꯃꯛꯇꯤ ꯅꯠꯇꯦꯕ ꯅꯠꯇꯦꯗ ꯁꯨꯝ ꯆꯨꯝꯅ ꯀꯩꯅꯣ ꯈꯪꯕ ꯋꯥꯅꯤꯅꯦ
ꯇꯦ ꯑꯩꯒꯤ ꯍꯣꯟꯖꯤꯜ ꯇ ꯄꯗꯥ ꯅꯪꯒꯤ ꯊꯃꯣꯏꯗ ꯈꯖꯤꯛꯇꯪ ꯈꯖꯤꯛꯇꯪꯗꯤ
ꯍꯥꯟꯅꯒꯤ ꯍꯥꯟꯅ
ꯄꯥꯟꯕ꯭ꯔꯥ
ꯍꯥꯟꯅ ꯍꯥꯟꯅ ꯐꯖꯅ ꯇꯥꯔꯝꯃꯣ ꯍꯥꯟꯅ ꯑꯩ ꯐꯖꯅ ꯇꯥꯔꯝꯕ ꯃꯈꯣꯟꯒꯨꯝꯕꯒ ꯆꯞ ꯃꯥꯟꯅꯕꯀꯣ ꯑꯗꯨꯒꯤ ꯍꯥꯏꯕ ꯋꯥꯅꯤ
ꯎꯝ ꯈꯪꯂꯝꯕ ꯌꯥꯏ ꯈꯪꯂꯝꯗꯕ ꯌꯥꯏ
ꯑꯣ ꯀꯔꯤ ꯏꯟꯁꯥꯡ ꯆꯥꯔꯒꯦ ꯉꯁꯤꯗꯤ
ꯑꯩꯈꯣꯏ ꯔꯁꯃꯥꯒ ꯎ ꯊꯨꯝꯌꯥꯛꯄꯤ ꯀꯥꯡꯉꯣ
ꯑꯠꯆꯥ ꯑꯠꯆꯥ ꯑꯗꯨꯁꯨ ꯍꯥꯎꯅꯤꯅꯦ
ꯎꯝ
ꯌꯨꯝ ꯄꯥꯟꯕ ꯀꯌꯥꯝ ꯀꯨꯏꯔꯒꯦ ꯀꯌꯥꯝ ꯀꯨꯏꯈ꯭ꯔꯒꯦ
ꯆꯍꯤ ꯑꯃ ꯆꯍꯤ ꯑꯃ ꯎꯝ
ꯑꯗꯨꯗꯤ ꯌꯥꯝ ꯅꯧꯔꯤꯅꯦ ꯑꯗꯨꯗꯤ
ꯍꯣꯏ ꯑꯗꯨꯒꯤ ꯑꯉꯥꯡ ꯂꯩꯇ꯭ꯔꯤꯉꯩꯗ ꯑꯃꯨꯛꯀꯥ ꯍꯟꯈ꯭ꯔꯁꯨ ꯆꯦꯔꯥ ꯍꯥꯏꯅ ꯂꯥꯛꯈ꯭ꯔꯕꯅꯤ
ꯀꯥꯏꯗꯅꯣꯍꯦ ꯇꯧꯍꯩꯗꯦ ꯑꯗꯨꯒꯨꯝꯕ ꯅꯨꯡꯁꯤꯅꯔ ꯅꯨꯡꯁꯤꯅ ꯐꯖꯅ ꯅꯨꯡꯁꯤꯔꯒ ꯂꯥꯛꯈ꯭ꯔꯕꯅꯤꯅ ꯑꯗꯨꯃꯥꯏꯅ ꯇꯧꯕ ꯌꯥꯗꯦ ꯃꯤꯅ ꯈꯟꯕ ꯃꯤꯅ ꯌꯦꯡꯕꯗꯁꯨ ꯅꯨꯡꯉꯥꯏꯇꯦ
ꯑꯩꯗꯤ ꯅꯪ ꯑꯩꯗꯤ ꯅꯣꯏꯗ ꯆꯠꯂꯁꯤꯔꯥ ꯍꯥꯏꯅ ꯈꯟꯕꯅꯦ
ꯎꯝ ꯑꯗꯨꯃꯛꯇꯤ ꯌꯥꯗꯧ ꯃꯥꯟꯗ꯭ꯔꯦ ꯍꯧꯖꯤꯛꯇꯤ
ꯀꯩꯒꯤꯅꯣ ꯃꯤꯗꯤ ꯃꯧ ꯑꯣꯏ ꯃꯤꯗꯤ ꯃꯧ ꯑꯣꯏꯅ ꯂꯧꯅꯤꯡꯉꯦꯅ ꯍꯥꯏꯌꯦ
ꯑꯁ
ꯅꯪ ꯃꯧ ꯑꯣꯏꯔꯁꯨ ꯂꯧꯒꯦ ꯍꯥꯏꯕ ꯈꯣꯏꯗꯨꯁꯨ ꯇꯣ ꯐꯣꯟ ꯄꯤꯛ ꯎꯞ ꯇꯧꯗ꯭ꯔꯦ ꯀꯃꯥꯏ ꯇꯧꯁꯤꯔꯥ
ꯑꯩꯖꯨ ꯈꯪꯗ꯭ꯔꯦ ꯑꯗꯨꯗꯤ ꯃꯤꯖꯦ ꯖꯥꯠ ꯖꯥꯠ ꯑꯣꯏꯖꯥꯠꯅꯤꯀꯣ
ꯑꯥ
ꯑꯃꯅꯥ ꯑꯃꯅ ꯉꯥꯡꯕ ꯑꯃ ꯑꯃꯅ ꯈ ꯈꯟꯕ ꯑꯃ ꯑꯃꯅ ꯈ ꯑꯟꯕ ꯑꯃ
ꯎꯝ ꯑꯃꯅ ꯑꯃꯨꯛꯀ ꯇꯧꯕ ꯑꯃ
ꯃꯥꯅꯤ ꯑꯁ ꯑꯩꯗꯣ ꯉꯁꯤꯗꯣ ꯉꯁꯤꯗꯤ ꯊꯦꯡ ꯉ ꯑꯁ ꯕꯣꯜ ꯌꯦꯡꯉꯨꯕꯒꯤ ꯀꯣ
ꯎꯝ
ꯑꯗꯨ ꯆꯥꯛꯁꯨ ꯊꯦꯡꯅ ꯆꯥꯒ꯭ꯔꯦ
ꯀ꯭ꯔꯤ ꯏꯟꯁꯥꯡ ꯆꯥꯕ꯭ꯔꯥ
ꯉꯁꯤ ꯆꯤꯛꯀꯟ ꯆꯥꯌꯦ ꯑꯩ ꯍꯧꯒꯠꯄꯗ ꯑꯩ ꯍꯧꯒꯠꯂꯒ ꯕꯣꯜ ꯌꯦꯡꯃꯤꯅꯀꯣ ꯑꯁ ꯇꯨꯝꯃꯁ ꯇꯨꯝꯁꯤꯠ ꯐꯦꯟ ꯄꯦꯟꯗ꯭ꯔꯦ ꯑꯗꯨ ꯑꯗꯨꯕꯨ ꯍꯧꯒꯠꯇꯕ ꯌꯥꯗꯕ ꯊꯕꯛ ꯑꯃ ꯂꯩꯕꯀꯣ ꯏꯅꯥꯎꯅꯨꯄꯤꯗꯣ ꯀꯥꯎꯟꯁꯤꯂꯤꯡ ꯃꯥꯒꯤ ꯑ ꯃꯥ ꯑ ꯀꯩꯅꯣ ꯑꯦꯛꯖꯥꯝ ꯊꯥꯔꯝꯕꯗꯣ ꯔꯤꯖꯟ ꯑꯥꯎꯠ ꯊꯣꯛꯄꯒꯤ ꯀꯥꯎꯟꯁꯤꯂꯤꯡ ꯂꯥꯛꯑꯣ ꯍꯥꯏꯅ ꯆꯠꯄ ꯑꯗꯨꯒꯤ ꯍꯜꯂꯛꯄꯗ ꯆꯤꯀꯟ ꯈꯔ ꯂꯧꯔꯒ ꯊꯣꯡꯉ ꯆꯥꯕ
ꯎꯝ
ꯍ ꯑꯗꯨ ꯈꯟꯈ꯭ꯔꯕ꯭ꯔꯥ
ꯈꯟ ꯍꯣꯏ ꯈꯟꯒ꯭ꯔꯦ ꯑꯦꯗꯃꯤꯁꯟ ꯇꯧꯕ ꯂꯥꯛꯑꯣ ꯍꯥꯏ
ꯑꯁ ꯐꯩꯅ
ꯄꯥꯏꯕꯛ ꯂꯥꯏꯕꯛ ꯐ ꯐꯕ ꯍꯥꯏꯕ ꯇꯥꯔꯦ ꯃꯥꯒꯤ ꯃꯃꯥꯡꯗ ꯃꯥꯒꯤ ꯃꯉꯣꯟꯗꯒꯤ ꯃꯥꯛ ꯑꯐꯕ ꯃꯤ ꯑꯃ ꯂꯩꯕꯗꯣ ꯑꯦꯞꯁꯦꯟ ꯑꯣꯏꯍꯧꯕ ꯑꯗꯨꯒꯤ ꯃꯥꯒꯤ ꯁꯤꯠꯇꯨ ꯏꯅꯥꯎꯅꯨꯄꯤꯗ ꯆꯠꯈ꯭ꯔꯦ
ꯑꯣ ꯑꯁ ꯑꯗꯨꯗꯤ ꯑꯦꯗꯃꯤꯁꯟ ꯇꯧꯕ ꯃꯇꯝ ꯃꯇꯝꯗ ꯑꯃ ꯅꯨꯃꯤꯠꯇ ꯑꯩꯈꯣ ꯏꯕꯥꯅꯤ ꯆꯠꯁꯦ ꯔ
ꯎꯝ ꯌꯥꯏ ꯆꯠꯄ ꯌꯥꯏ ꯅꯪꯅꯕꯨ ꯌꯥꯕꯨ ꯌꯥꯔꯗꯤ
ꯀꯤꯔꯦꯗꯥ ꯅꯪꯒꯤꯗꯤ ꯄꯤꯔ ꯏꯅꯤꯐ꯭ꯣꯔꯝ ꯁꯦꯠꯂꯒ ꯂꯩꯌꯦ
ꯀꯔꯤ
ꯏꯅꯤꯐ꯭ꯣꯔꯝ ꯁꯦꯠꯂꯒ ꯂꯩꯌꯦꯕ ꯅꯪꯒꯤ ꯗꯤ ꯄꯤꯗ
ꯑꯣ ꯑꯁ ꯑꯩ ꯗꯨꯝ ꯈꯔ ꯈꯔ ꯇꯧꯕꯅꯦ ꯑꯩꯒꯤ
ꯀꯤꯌꯦ
ꯃꯤ ꯑꯇꯣꯞꯄꯗꯗꯤ ꯃꯤ ꯀꯩꯁꯨ ꯈꯠ ꯃꯤ ꯃꯤꯉꯣꯟꯗ ꯑꯩ ꯄꯥꯛ ꯈꯨꯠ ꯊꯥꯗꯕꯅꯤ ꯃꯥꯅ ꯀꯩꯅꯣ ꯌꯥꯝ ꯅꯤꯗ꯭ꯔꯥꯗꯤꯀꯣ
ꯃꯔꯥꯜ ꯂꯩꯇꯕ ꯃꯤꯗ ꯃꯔꯥꯜ ꯂꯩꯇꯕ ꯃꯤꯗ ꯑꯩ ꯈꯨꯠ ꯊꯥꯗꯦ
ꯑꯩꯗꯤ ꯑꯩꯗꯤ ꯆꯩꯔꯁꯤ
ꯑꯁ ꯑꯗꯨꯒꯨꯝꯕꯗꯤ ꯈꯔ ꯆ‌ꯦꯁꯤꯜꯂꯨꯀꯣ ꯑꯩ ꯃꯥꯡꯗꯗꯤ
ꯍꯦꯛꯇ ꯊꯥꯖꯤꯟꯒꯅꯤꯕ ꯑꯩꯗꯤ
ꯑꯗ‌ꯣ ꯎꯝ ꯔꯁꯤ ꯄꯨꯔꯁꯨꯀꯣ
ꯎꯝ
ꯐꯨꯕꯤꯕꯗꯤ ꯌꯥꯝ ꯅꯨꯡꯁꯤꯌꯦ ꯐꯨꯕꯤꯅꯤꯡꯉꯥꯏꯗꯤ
ꯑꯪ ꯅꯪ ꯅꯨꯄꯥꯅꯁꯨ ꯃꯔꯛ ꯃꯔꯛꯇ ꯐꯨꯕ꯭ꯔꯥ
ꯍꯣꯏ ꯃꯆꯥ ꯀꯣ ꯆꯩ ꯃꯆꯥꯅ
ꯑꯁ ꯅꯪꯁꯨ ꯈꯔ ꯂꯝꯍꯦꯟꯕꯒꯤ ꯑꯣꯏꯔꯝꯅꯤꯗꯥ ꯑꯗꯨꯗꯤ ꯑꯩꯒꯤ ꯋꯥꯈꯜꯂꯣꯟꯗꯗꯤꯒ‌ꯣ ꯅꯨꯄꯤꯁꯦ ꯐꯨꯔꯣꯏ ꯍꯥꯏꯅ ꯈꯜꯂꯤꯕꯀꯣ ꯑꯗꯨꯕꯨ ꯅꯨꯄꯤꯁꯨ ꯊꯋꯥꯏ ꯄꯥꯜꯂꯤꯅꯦ ꯑꯩꯅ ꯐꯨꯕ ꯌꯥꯗꯦ ꯍꯥꯏꯕ ꯑꯩ ꯋꯥꯈꯜꯗ ꯂꯩꯕ ꯑꯗꯨꯕꯨ ꯇꯉꯥꯏ ꯐꯗ꯭ꯔꯒ ꯃꯥꯗꯅ ꯂꯝ ꯗꯨꯝ ꯍꯦꯜꯂꯗꯤ ꯈꯔꯗꯤ ꯈꯔꯗꯤ ꯐꯨꯕ ꯇꯥꯕꯀꯣ ꯅꯨꯄꯤꯗꯣ ꯑ ꯐꯠꯇꯕ ꯂꯝꯆꯠ ꯑꯃꯨꯛꯀ ꯆꯠ ꯆꯠꯂꯗꯤ ꯑꯩꯒꯤ ꯃꯥꯏ ꯑꯃꯨꯛꯀ ꯆ‌ꯣꯞꯀꯗꯕ ꯆꯣꯞꯀꯗꯕꯅꯤꯕꯀ‌ꯣ ꯑꯗꯨꯅ
ꯑꯗꯨꯕꯨꯗꯤ ꯇꯧꯗꯦꯗ ꯑꯗꯨ ꯅꯨꯄꯤ ꯈꯣꯏꯗꯤ ꯆꯨꯝꯔꯗꯤ
ꯅꯦꯗ ꯑꯩꯅ ꯍꯥꯏꯕꯗꯣ
ꯎꯝ ꯑꯈꯣꯏ ꯆꯨꯝꯃꯗꯤ ꯈꯣꯏꯒꯤ ꯆꯤꯟꯁ‌ꯦ ꯀꯜꯂ‌ꯦꯅꯥ ꯑꯗꯨꯗꯨꯅꯤꯗꯥ
ꯅꯨꯄꯤꯈ‌ꯣꯏ ꯆꯤꯟ ꯆꯤꯟ ꯌꯥꯝ ꯀꯟꯒꯅꯨ ꯎꯝ ꯅꯨꯄꯤ ꯀꯥꯡꯕꯨꯖ‌ꯦ ꯈꯔ ꯍꯣꯏ ꯏꯪ ꯈꯔ ꯈꯔ ꯏꯪ ꯇꯞꯄꯗ‌ꯣ ꯏꯪ ꯇꯞꯄ ꯇꯝꯗꯝꯅ‌ꯦꯀꯣ ꯅꯨꯄꯤꯗꯤ
ꯑꯗꯣ ꯃꯥꯁꯨ ꯑꯗꯨꯝ ꯆꯥꯕꯅꯦ ꯑꯩꯁꯨ ꯂꯥꯟꯗꯕꯤꯗ ꯆꯥꯕꯗꯨꯗꯤ ꯑꯩ ꯏꯊꯟꯗ ꯆꯥꯕꯗꯨꯗꯤ ꯅꯨꯡꯉꯥꯏꯇꯦꯅꯥ ꯃꯥꯁꯨ ꯆꯥꯒꯗꯧ ꯑꯥ ꯆꯥ ꯆꯥꯕ ꯇꯥꯕꯅꯦꯅ ꯑꯩꯁꯨ ꯗꯨꯝ ꯍꯣꯏ
ꯑꯩꯕꯨ ꯎꯃꯥ ꯑꯩ ꯂꯥꯟꯗꯕꯤꯗ ꯑꯩ ꯑꯃ ꯆꯥꯔꯗꯤ ꯃꯥ ꯑꯅꯤ ꯆꯥꯅꯤꯅꯥ
ꯎꯝ ꯅꯪꯒꯤ ꯅꯪꯒꯤ ꯄꯥꯎꯇꯥꯛꯀꯤ ꯃꯇꯨꯡ ꯃꯇꯨꯡꯏꯟꯅ ꯅꯪꯅ ꯍꯧꯖꯤꯛ ꯍꯥꯏꯕꯒꯤ ꯃꯇꯨꯡꯏꯟꯅ ꯅꯪꯁꯦ ꯌꯥꯝ ꯁꯥꯊꯤꯒꯗꯧꯕ ꯃꯥꯜꯂꯦ ꯅꯨꯄꯥꯗ ꯐꯥꯎ ꯈꯨꯠ ꯊꯥꯔꯗꯤ ꯍꯣꯏ ꯐꯥꯒꯤ ꯇꯧꯕ ꯑꯣꯏꯅ ꯇꯧꯕꯗꯤ ꯑꯣꯏꯌꯦꯕꯀꯣ ꯌꯥꯏꯌꯦꯕꯀꯣ ꯅꯠꯇ꯭ꯔꯒ ꯁꯨꯝ ꯁꯥꯟꯅꯔꯒ ꯈꯣꯠꯄ ꯀꯣꯄꯜꯁꯨ ꯁꯥꯟꯅꯕ ꯃꯇꯝ ꯌꯥꯝ ꯂꯩꯗꯅ ꯑꯗꯨꯃꯥꯏꯅ ꯐꯨꯕ ꯆꯩꯕ ꯐꯥꯒꯤꯒꯨꯝꯕ ꯇꯧꯔꯒ ꯑꯗꯨꯗꯤ ꯌꯥꯏꯑꯦꯕꯀꯣ ꯑꯗꯨ ꯁꯥꯎꯅꯤꯡꯗꯅ ꯐꯨꯕꯒꯨꯝꯕꯗꯤ ꯑꯩꯉꯣꯟꯗ ꯁꯨꯃꯥꯏꯅ ꯇꯧꯔꯗꯤ ꯀꯣ ꯑꯃꯨꯛ ꯈꯨꯗꯛꯇ ꯂꯛꯀꯅꯤ
ꯑꯗꯨꯒꯤ ꯅꯣꯏ ꯌꯨꯝꯗ ꯊꯥ ꯑꯅꯤ ꯑꯍꯨꯝ ꯑꯗꯨꯝ ꯂꯩ ꯂꯩꯈꯤꯌꯣꯀꯣ ꯍꯥꯏꯅ ꯊꯤꯟꯕꯤꯕꯀꯣ ꯑꯗꯨꯒꯤ ꯑꯁꯤꯁꯦ ꯀꯅꯥꯉꯣꯟꯗ ꯐꯣꯟ ꯇꯧꯁꯤꯔꯥ ꯍꯥꯏꯅ ꯇꯧꯔꯕꯅꯦ
ꯅꯪꯒꯤ ꯇꯁꯤ ꯌꯥꯝ ꯄꯨꯗꯧꯔꯤꯅꯦ
ꯃꯤꯈꯣꯏꯗꯤ ꯃꯣꯏꯗ ꯂꯥꯛꯑꯣ ꯂꯥꯛꯑꯣ ꯍꯥꯏꯅ ꯀꯥꯎꯕꯅꯦ ꯑꯗꯨꯗ ꯅꯪ ꯀꯔꯤꯒꯤꯔꯥ
ꯀꯔꯤ
ꯇꯨ ꯇꯧꯔꯤ ꯍꯥꯏꯌꯦ
ꯑꯥ
ꯅꯪ ꯅꯊꯟꯗꯅꯦ ꯇꯧꯅꯤꯡꯗꯕꯁꯦ ꯀꯔꯤꯒꯤꯔ ꯀꯣ ꯑꯝ ꯎꯝ ꯄꯥꯝꯗꯕ ꯄꯥꯝꯗꯕ ꯃꯤꯈꯣꯏꯗ ꯂꯥꯛꯅꯤꯡꯉꯦꯅꯦ
ꯑꯁ ꯋꯥꯔꯤꯁꯤ ꯌꯥꯝ ꯅꯨꯡꯉꯥꯏꯔꯤꯅꯦ
ꯇꯨꯡꯗ ꯇꯨꯡꯗ ꯑꯁ ꯑꯁꯣꯛ ꯑꯣꯏꯗ꯭ꯔꯣ